ꯍꯜꯂꯣ
ꯇꯥꯔꯕꯣ
ꯀꯩꯗꯧꯔꯤꯒꯦ ꯍꯧꯖꯤꯛꯁꯤꯕꯣ
ꯇꯨꯝꯗ꯭ꯔꯤꯌꯦ ꯐꯝꯃꯤꯌꯦ ꯅꯪꯗꯤ ꯍꯝ ꯅꯪ ꯇꯨꯝꯗꯧ ꯋꯥꯠꯂꯤꯕꯣ
ꯑꯩꯗꯤ ꯇꯨꯡꯒꯤꯔꯣꯏꯗ ꯉꯥꯏꯍꯥꯛ ꯋꯥꯠꯈꯤꯅꯤ
ꯆꯥꯛ ꯆꯥꯔꯕꯣ
ꯉꯁꯤꯗꯤꯅꯦ ꯆꯥꯗ꯭ꯔꯦ ꯑꯩꯗꯣ ꯆꯝꯐꯨꯠ ꯑꯣꯏꯅ ꯆꯥꯔꯒ ꯇꯣꯛꯑꯦ ꯏꯁꯩ ꯌꯦꯡꯕ ꯅꯨꯡꯉꯥꯏꯅꯕ ꯍꯥꯏꯗꯅ ꯈꯔ ꯆꯣꯡꯐꯜꯂꯁꯨ ꯍꯥꯏꯗꯅ ꯎꯝ ꯎꯝ
ꯐꯤꯒꯔ ꯁꯦꯝꯃꯣ
ꯐꯖꯗꯣꯏꯅꯦ ꯐꯤꯒꯔ ꯁꯦꯝꯃꯨ
ꯁꯣꯏꯗ꯭ꯔꯦ ꯅꯨꯃꯤꯠ ꯍꯨꯝꯅꯤꯁꯤꯗ ꯑꯩ ꯌꯦꯡꯉꯣ ꯄꯨꯡꯀꯪ ꯀꯪꯉꯒ ꯂꯥꯛꯑꯗꯧꯅꯦ
ꯌꯦꯡꯒꯦ ꯌꯦꯡꯒꯦ ꯅꯩꯔꯁꯤ ꯌꯦꯡꯒꯦ
ꯑꯗꯣ ꯅꯨꯄꯥ ꯃꯌꯥꯝꯁꯨ ꯌꯥꯎꯗꯣꯏꯅꯤꯅ ꯑꯩꯈꯣꯏꯗꯣ ꯈꯤꯇꯪ ꯅꯨꯡꯉꯥꯏꯒꯗ꯭ꯔꯣ ꯀꯃꯥꯏ ꯇꯧꯋꯦ ꯅꯪ ꯃꯃꯥꯡ ꯆꯠꯄꯗ ꯀꯃꯥꯏ ꯀꯃꯥꯏ ꯇꯧꯋꯦ
ꯑꯩꯗꯤ ꯑꯗꯨꯝ ꯅꯨꯡꯉꯥꯏ ꯂꯥꯛꯕꯩꯗꯤ ꯅꯨꯡꯉꯥꯏ ꯀꯩꯅꯣ ꯑꯗꯨꯝ ꯃꯣꯏꯅ ꯃꯣꯏ ꯊꯣꯛꯄ ꯑꯩꯈꯣꯏꯅ ꯑꯩꯈꯣꯏ ꯊꯣꯛꯄꯅꯦ
ꯍꯥꯏꯗꯤ ꯃꯥꯏ ꯃꯥꯒꯤ ꯖꯣꯟꯗ ꯑꯗꯨꯝ ꯂꯩꯕ꯭ꯔꯥ ꯍꯥꯏꯗꯤ ꯃꯥꯥꯏ ꯃꯥꯒꯤ ꯑꯗꯨꯝ ꯂꯩꯈꯤꯕ꯭ꯔꯥ ꯅꯠꯇ꯭ꯔꯒꯅ ꯑꯗꯨꯝ ꯄꯨꯜꯂꯞ ꯂꯦꯞꯄꯒ ꯑꯗꯨꯝ ꯇꯧꯕ꯭ꯔꯥ ꯀꯃꯥꯏꯅ ꯇꯧꯒꯦ
ꯏꯁꯩ ꯌꯦꯡꯕꯗ ꯏꯁꯩ ꯌꯦꯡꯕꯗ ꯃꯤ ꯌꯦꯡꯕ ꯃꯤ ꯌꯦꯡ ꯁꯪꯗꯦꯗ ꯄꯨꯂꯞ ꯂꯦꯞꯇꯣꯏꯅꯦ ꯈꯥꯏꯗꯣꯛꯇꯕꯅꯦ ꯃꯣꯏ ꯅꯨꯄꯤ ꯅꯨꯄꯥ ꯇꯣꯉꯥꯟꯅ ꯄꯨꯜꯂꯞ ꯑꯗꯨꯝ ꯂꯦꯞꯄꯅꯦ
ꯑꯗꯨ ꯂꯦꯞꯄꯗꯨꯗ ꯁꯤꯠ ꯀꯥꯏꯅ ꯑꯃꯨꯛ ꯐꯝꯐꯝ ꯀꯥꯏꯅ ꯑꯃꯨꯛ ꯍꯥꯏꯖꯜꯂꯤꯁꯤꯅ ꯀꯝꯗꯧꯔꯤꯅꯣ ꯁꯤꯅꯦ ꯑꯩꯅ ꯍꯥꯏꯗꯤ ꯃꯊꯛꯀꯤ ꯃꯈꯥꯒꯤ ꯀꯥꯏꯅꯒ ꯂꯩꯕ꯭ꯔꯣ
ꯂꯩꯇꯦꯍꯦ ꯂꯝꯄꯥꯛꯅꯦ ꯇꯧꯗꯣꯏꯗꯣ ꯂꯩꯇꯦꯕ ꯂꯝꯄꯥꯛꯇꯅꯦꯕ ꯇꯧꯗꯣꯏꯗꯣ ꯀꯥꯏꯗꯒꯤ ꯁꯤꯠꯅꯣ
ꯑꯗꯨꯗꯤ ꯀꯃꯥꯏꯅ ꯇꯧꯔꯤꯖꯥꯠꯅꯣ ꯍꯥꯏꯗꯤ ꯑꯍꯥꯟꯕ ꯀꯛꯄ ꯀꯥꯡꯕꯨꯁꯤꯅ ꯍꯥꯟꯅ ꯆꯪꯉꯒ ꯃꯃꯥꯡꯋꯥꯏꯗ ꯂꯦꯞ ꯅꯗꯣꯏꯔ ꯃꯥꯥꯏ ꯃꯥꯒꯤ ꯍꯥꯏꯗꯤ ꯖꯒꯥꯒ ꯈꯥꯏꯗꯣꯛꯅꯕ꯭ꯔꯣ
ꯅꯠꯇꯦ ꯅꯠꯇꯦ ꯂꯦꯞꯅꯤꯡ ꯀꯨꯁꯤꯅꯦ ꯂꯦꯞꯅꯤꯡ ꯀꯨꯁꯤ
ꯃꯃꯥꯡꯗ ꯂꯦꯞꯄꯗ ꯉꯟꯅ ꯂꯥꯛꯑꯒꯅ ꯃꯃꯥꯡꯗ ꯂꯦꯞꯆꯔꯦ
ꯑꯗꯨ ꯅꯪꯗꯤ ꯉꯟꯅ ꯂꯥꯛꯀꯗ꯭ꯔꯣ ꯀꯃꯥꯏꯅ ꯇꯧꯅꯤ
ꯑꯩ ꯄꯨꯡ ꯑ ꯐꯣ ꯐꯣꯔ ꯊꯥꯔꯇꯤ ꯐꯣꯔ ꯊꯥꯔꯇꯤ ꯁ꯭ꯋꯥꯏꯗ ꯁ꯭ꯋꯥꯏꯗ ꯌꯧꯔꯛꯀꯦ ꯏꯄꯤ ꯐꯦꯅꯤ ꯏꯄꯤꯐꯦꯅꯤ ꯑꯥ ꯁꯛꯄ ꯍꯧꯔꯛꯑꯝꯗꯥꯏꯗ
ꯐꯔꯦ ꯑꯗꯨꯗꯤꯅꯦ ꯑꯗꯨꯃꯥꯏꯅ ꯂꯥꯛꯑꯣ ꯑꯩꯈꯣꯏꯁꯨ ꯑ ꯑꯗꯨꯝ ꯀꯥꯟꯗ ꯂꯥꯛꯑꯒꯦ ꯖꯒꯥꯗꯣ ꯑꯗꯨꯗꯨꯒ ꯄꯨꯡꯗꯣ ꯑꯗꯨꯝ ꯀꯥꯟꯗ ꯂꯥꯛꯑꯒ ꯄꯨꯟꯅ ꯊꯦꯡꯅꯔꯁꯦ ꯅꯪ ꯃꯃꯥꯡꯋꯥꯏꯗ ꯂꯦꯞꯈꯤ ꯗꯣꯏꯔꯣ ꯅꯪꯗꯤ ꯃꯃꯥꯡꯋꯥꯏꯗ ꯍꯦꯛꯇ ꯆꯠꯈꯤ ꯍꯥꯏꯕ
ꯃꯃꯥꯡꯗ ꯂꯦꯞꯇꯧ ꯃꯥꯟꯗꯦ ꯃꯃꯥꯡꯗ ꯂꯦꯞꯇꯧ ꯃꯥꯥꯟꯦ ꯍꯦꯛꯇ ꯐꯪꯗꯦꯕ ꯑꯁꯨꯒꯨꯝꯕ ꯏꯁꯩꯁꯤꯗꯤ ꯑꯁꯨꯝꯕꯗꯤ ꯃꯤꯅ ꯍꯦꯛꯇ ꯍꯥꯜꯅ ꯂꯦꯞꯄꯝꯃꯦ ꯑꯍꯥ ꯑꯍꯥ
ꯌꯥꯝ ꯀꯟꯅ ꯃꯃꯥꯡ ꯅꯠꯇꯕ ꯃꯌꯥꯏꯗ ꯂꯥꯡꯉꯁꯨ ꯃꯤꯅ ꯎꯔꯣꯏꯗꯕ ꯖꯒꯥꯗ ꯑꯣꯏꯅ ꯂꯦꯞꯁꯦꯕ ꯍꯝ ꯍꯝ ꯌꯦꯡ ꯌꯦꯡꯖꯜꯂꯛꯄ ꯁꯪꯑꯣꯏꯗꯕ ꯑꯦꯔꯤꯌꯥꯗ ꯑꯣꯏꯅ
ꯎꯝ ꯑꯗꯨꯃꯥꯏꯅ ꯂꯦꯞꯄꯁꯤ ꯂꯥꯁ ꯂꯥꯁꯇ ꯂꯦꯞꯄꯁꯨ ꯌꯥꯏꯗ
ꯃꯃꯥꯡ ꯃꯃꯥꯡꯗ ꯌꯦꯡꯕꯖꯤꯡꯗꯣ ꯑꯃꯗꯨꯒ ꯑꯩꯒꯗꯤꯀꯣ ꯏꯕꯥꯅꯤ ꯊꯣꯛꯄ ꯑꯃ ꯑꯗꯨꯝ ꯄꯪꯉꯥꯎꯗ ꯉꯥꯎꯋꯦꯕ ꯑꯗꯨꯅꯅꯦ ꯍꯟꯗꯛꯇꯤꯅꯦ ꯄꯨꯜꯂꯞ ꯄꯨꯜꯂꯒꯅꯦ ꯑꯗꯨꯝ ꯄꯨꯟꯖꯤꯜꯂ ꯑꯃꯨꯛ ꯉꯥꯎꯔꯁꯦꯕ ꯍꯟꯗꯛꯀꯤꯁꯤꯅ ꯑꯃꯨꯛ
ꯍꯣꯍꯣ ꯍꯣꯏ ꯅꯩꯔꯦ ꯅꯩꯔꯁꯤ
ꯅꯪ ꯂꯥꯛꯑꯗꯤ ꯑꯗꯣ ꯃꯤ ꯀꯌꯥꯃꯨꯛ ꯂꯥꯛꯇꯣꯏꯕ
ꯑꯩꯗꯤ ꯃꯤ ꯀꯌꯥꯅꯣ ꯑꯩꯈꯣꯏ ꯁꯚꯦꯟ ꯁꯚꯦꯟꯃꯨꯛ ꯏꯅꯥꯎꯄꯥ ꯈꯔꯁꯨ ꯌꯥꯎꯔꯛꯀꯅꯤ ꯃꯣꯏꯅ ꯇꯣꯉꯥꯟꯅ
ꯍꯥꯏꯁ ꯌꯥꯝꯃꯤꯅꯦ ꯑꯗꯨꯗꯤ
ꯌꯦꯁ ꯌꯥꯝꯃꯦ ꯑꯗꯨ ꯃꯣꯏ ꯃꯣꯏ
ꯃꯣꯏ ꯃꯣꯏ ꯊꯣꯛꯄꯅꯦ ꯂꯩꯅꯈꯤꯗꯣꯏꯁꯦ
ꯑꯗꯨꯝ ꯄꯨꯜꯂꯞ ꯂꯩꯒꯗ꯭ꯔꯣ ꯍꯥꯏꯗꯤ ꯆꯥꯎꯔꯥꯛꯅ ꯑꯥ ꯈꯔ ꯑꯗꯨꯝ ꯒꯔꯨꯞ ꯄꯨꯜꯂꯞ ꯂꯩꯍꯧꯒꯗ꯭ꯔꯣ ꯀꯃꯥꯏꯅ ꯇꯧꯗꯣꯏꯅꯣ
ꯄꯨꯂꯞ ꯂꯣꯏꯔꯣꯏꯗ
ꯐꯔꯦꯅꯦ ꯑꯗꯨꯗꯤ ꯅꯪ ꯑꯇꯣꯞꯄ ꯂꯥꯛꯀꯗꯣꯏ ꯀꯥꯡꯕꯨꯗꯨꯕꯨ ꯑꯩꯈꯣꯏ ꯈꯪꯅꯕ ꯌꯥꯎꯒꯗ꯭ꯔꯣ ꯅꯨꯡꯉꯥꯏꯒꯗ꯭ꯔꯣ
ꯑꯗꯨꯝ ꯀꯩꯁꯨ ꯀꯥꯏꯗꯦꯍꯦ ꯑꯩ ꯑꯩ ꯊꯣꯛꯄꯅꯦ ꯂꯩꯅꯗꯣꯏꯁꯦ
ꯑꯁ ꯑꯇꯩꯅ ꯊꯣꯛ ꯊꯣꯛꯄ ꯂꯩꯈ꯭ꯔꯖꯨꯀꯣ ꯑꯩꯈꯣꯏ ꯑꯅꯤ ꯑꯍꯨꯝꯗꯤ ꯑꯗꯨꯝ ꯐꯖꯅ ꯄꯨꯜꯂꯒ ꯂꯩꯁꯤꯍꯦ ꯃꯥꯡꯅꯈꯤꯕꯗꯣ ꯍꯦꯛꯇ ꯃꯤꯍꯨꯟ ꯊꯥꯎꯟ ꯁꯨꯗꯦꯕ
ꯎꯝ ꯃꯥꯡꯅꯔꯣꯏꯗ ꯀꯩꯁꯨ
ꯂꯣꯏꯗꯣꯔꯦ ꯉꯥꯏꯈꯨꯑꯣ
ꯎꯝ ꯑꯥ ꯇꯨꯝꯕꯨ ꯇꯨꯝꯅꯤꯡꯉꯛ ꯀꯗꯧꯔꯦꯗ ꯑꯩꯗꯤ
ꯀꯩꯅꯣ ꯅꯪ ꯇꯣꯉꯥꯟꯅ ꯍꯦꯛꯇ ꯊꯛꯄꯤ ꯈꯣꯠꯄꯤ ꯇꯧꯕꯤꯗꯨꯔ ꯍꯥꯏꯕ
ꯇꯧꯔꯣꯏꯍꯦ
ꯎꯝ
ꯑꯩ ꯂꯥꯛꯑꯝꯗꯥꯏꯗ
ꯆꯥꯡꯗ
ꯑꯩ ꯍꯥꯏꯗꯤ ꯅꯪ ꯑꯗꯨ ꯇꯧꯕꯒꯤ ꯍꯦꯛꯇ ꯇꯣꯉꯥꯟꯅ ꯂꯩꯈꯤꯗꯣꯏꯔꯣ ꯁꯤꯅꯤ
ꯂꯩꯔꯣꯏꯃꯤ
ꯑꯁ ꯂꯝꯕꯤꯁꯦ ꯑꯣꯈꯥꯛ ꯂꯩꯕ ꯖꯥꯠꯅꯤꯌꯦ
ꯍꯥ ꯅꯩꯕꯅꯦ ꯅꯩꯕꯅꯦ ꯑꯩꯗꯤ
ꯈꯣꯏꯃꯥꯒꯤ ꯐꯣꯟꯁꯦ ꯌꯥꯝ ꯅꯨꯡꯉꯥꯏꯇꯦ
ꯑꯣ ꯐꯔꯦ ꯑꯗꯨꯗꯤ ꯄꯣꯊꯥꯔꯣꯀꯣ ꯊꯦꯡꯉꯦ
ꯍꯣꯏ ꯍꯣꯏ ꯒꯨꯗ ꯅꯥꯏꯠ
ꯎꯝ
ꯒꯨꯠ ꯅꯥꯏꯠ ꯒꯨꯠ ꯅꯥꯏꯠ